ꯍꯜꯂꯑꯣ
ꯍꯦꯜꯥꯎ
ꯇꯌꯦꯦ ꯇꯌꯦ ꯑꯣ ꯌꯦꯡꯉꯣ ꯑꯦ ꯉꯁꯤꯒꯤ ꯅꯪ ꯉꯝꯃꯔꯣꯏ ꯄꯨꯡ ꯑꯍꯨꯝꯗꯅꯤ
ꯉꯝꯃꯔꯣꯏ ꯉꯝꯃꯔꯣꯏ
ꯑꯗꯨ ꯎ ꯑ ꯅꯌꯦꯦ ꯐ꯭ꯔꯥꯏ ꯁꯦꯇꯔꯗꯦꯗ ꯀ ꯐ꯭ꯔꯥꯟꯁꯒ ꯑꯥꯔꯖꯦꯟꯇꯤꯅꯥ ꯁꯅꯥꯗꯨꯅꯣ ꯑꯁ ꯑꯗꯨꯗꯨꯅ ꯃꯤꯒꯤꯗꯤ ꯌꯥꯝ ꯐꯖꯔꯅꯤ ꯌꯦꯡꯕ ꯅꯨꯡꯉꯥꯏꯔꯅꯤ
ꯏꯊꯟꯗꯗꯤ ꯇꯂꯦ ꯑꯩ
ꯇꯤꯕꯤꯇ ꯌꯦꯡꯉꯣ
ꯌꯥꯔꯣꯏ ꯅꯍꯥꯟ ꯑꯩ ꯍꯩꯗꯨꯗꯤ
ꯌꯥꯎꯈ꯭ꯔꯦ ꯐ꯭ꯔꯥꯟꯁꯇ ꯑꯔꯖꯦꯟꯇ ꯇꯤꯅꯥꯗꯅ ꯃꯦꯁꯤ ꯂꯩꯌ‌ꯦ
ꯑꯩ ꯃꯉꯣꯟ ꯃꯉꯣꯟꯗ ꯍꯥꯏꯈ꯭ꯔꯤ ꯑꯗꯨꯗꯤ ꯑꯩ ꯌꯥꯎꯗ꯭ꯔꯗꯤ ꯌꯦꯡꯉꯔꯣꯏ ꯍꯥꯏꯕ꯭ꯔꯥ ꯀꯥꯏꯅ
ꯁꯌꯥ
ꯑꯩ ꯌꯥꯎꯗ꯭ꯔꯗꯤ ꯌꯦꯡꯕ ꯌꯥꯗꯕ꯭ꯔꯣ ꯍꯥꯏꯕꯗꯤ ꯑ ꯑꯩꯈꯣꯏ ꯕꯖꯥꯗ ꯎꯝ ꯅꯍꯥꯟꯒꯤꯗꯣ ꯌꯦꯡꯉꯦ ꯑꯩ ꯔꯣꯅꯦ ꯌꯥꯎꯗꯒꯗꯣ ꯅꯠꯇꯦ ꯑꯣ ꯃꯥꯅꯦ
ꯑꯦ ꯊꯗ ꯔꯣꯡ ꯑꯁ ꯑꯩꯁꯦ ꯌꯣꯝ ꯆꯠꯅꯤꯡꯕꯁꯦ ꯋꯥꯔꯜ ꯀꯞ ꯂꯥꯛꯄꯒꯤꯅꯦ ꯋꯥꯔꯜ ꯀꯞ ꯂꯥꯛꯄ ꯀꯥꯟꯗꯗꯤꯀꯣ ꯈꯨꯟꯗꯗꯤ ꯌꯥꯝ ꯅꯨꯡꯉꯥꯏꯕꯅꯦ ꯁꯥ ꯆꯥꯔꯒ ꯀꯣ
ꯑꫭ
ꯍ ꯒ꯭ꯔꯨꯞ ꯒ꯭ꯔꯨꯞꯇ ꯌꯦꯡꯒꯅꯤ ꯑꯩ ꯃꯃꯥꯁꯨ ꯐ꯭ꯔꯥꯟꯁꯅꯤ ꯍꯥꯏꯌꯦ ꯐ꯭ꯔꯥꯟꯁ ꯁꯅꯥꯔꯗꯤ ꯌꯦꯡꯅꯤꯡꯉꯦ ꯍꯥꯏꯕ ꯃꯥꯃꯥꯗꫭ ꯃꯥꯗꯣ
ꯆꯔꯦ
ꯃꯅꯤ ꯎꯝꯝꯕ ꯄꯦ ꯗꯣ ꯃꯥꯗꯤ ꯅꯨꯡꯁꯤꯕꯒꯤ ꯕꯄ‌ꯦꯗꫭ ꯄꯥꯃꯕꯅ‌ꯦ ꯍꯥꯥ
ꯖꯔꯁꯤꯒ ꯂꯩꯅꯕ꯭ꯔꯣ ꯍꯥꯏꯕ
ꯖꯔꯁꯤꯗꯤ ꯂꯩꯅꯤ ꯍ‌ꯦ ꯖꯔꯁꯤ ꯂꯩꯅꯤꯡꯉꯦ ꯑꯥꯔꯖꯦꯟꯇꯤꯅꯥꯒꯤ ꯑꯥ ꯑꯥꯔꯖꯦꯟꯇꯤꯅꯥ ꯅꯠꯇꯦ ꯐ꯭ꯔꯥꯟꯁꯀꯤ ꯄꯥꯝꯃꯦ ꯐ꯭ꯔꯥꯟꯁꯀꯤꯗꯤ ꯐꯖꯗꯕꯅꯤ
ꯑꯥ ꯑ
ꯎꯝ ꯐꯥꯏꯅꯦꯜ ꯐꯥꯏꯅꯦꯜꯒꯤ ꯅꯨꯃꯤꯠꯗꯤ ꯌꯥꯝ ꯅꯨꯡꯉꯥꯏꯔꯅꯤ ꯆꯔꯆꯇꯀꯣ ꯂꯩꯀꯥꯏꯁꯤꯡ ꯑꯥꯔꯕꯤ ꯁꯤ ꯁꯤꯗ ꯌꯦꯅꯤꯌꯦ ꯐꯥꯏꯅꯦꯜꯗ
ꯑꯣ ꯅꯨꯡꯉꯥꯏꯔꯦꯅꯦ
ꯅꯨꯡꯉꯥꯏꯔꯦꯅꯦ
ꯐꯥꯏꯅꯦꯜ ꯗꯤ ꯌꯦꯡ ꯇꯥꯔꯦ ꯁꯤꯗ ꯑꯣꯏꯔꯁꯨ
ꯎꯝ ꯅꯣꯏ ꯂꯩꯀꯥꯏ ꯅꯣꯏ ꯂꯩꯀꯥꯏꯗꯣ ꯌꯦꯡꯃꯤꯟꯈ꯭ꯔꯣ ꯃꯤ ꯂꯣꯏꯅ
ꯗꯦꯕꯤꯗ ꯇꯣ ꯐꯥꯔꯦ
ꯇꯤꯚꯤ ꯂꯥꯏꯒꯗ꯭ꯔꯥ ꯅꯣꯏꯒꯤ ꯇꯤꯚꯤ ꯑꯆꯥꯎꯕꯗꯨ ꯂꯥꯏꯒꯗ꯭ꯔꯥ
ꯈꯪꯗꯦ ꯑ
ꯕ꯭ꯔꯗꯔꯒꯤ ꯂꯦꯞ ꯇꯣꯞꯗ ꯎꯝ ꯌꯦꯡꯉꯁꯦ ꯍꯥꯏꯕꯅꯦ ꯐꯥꯏꯅꯦꯜꯗꯤ ꯊꯦꯡꯅ ꯁꯥꯟꯅꯔꯅꯤ ꯈꯪꯉꯤ ꯊ꯭ꯔꯤꯒꯨꯝꯕꯗ ꯇ꯭ꯋꯦꯜꯕꯒꯨꯝꯕꯗ ꯃꯅꯤ ꯈꯪ
ꯑꯍꯣꯏ
ꯍꯥꯟꯅ ꯇꯨꯝꯕ ꯇꯥꯔꯦ ꯍꯥ
ꯑꯩ ꯉꯁꯤ ꯅꯦꯜꯁ ꯖꯦꯜ ꯄꯣꯂꯤꯁ ꯄ꯭ꯔꯥꯟꯁ ꯇꯧꯕ ꯀꯣ ꯌꯥꯝ ꯐꯖꯕ ꯍꯣ
ꯔꯣꯝ ꯆꯝꯃꯤ ꯑꯇꯩꯗ ꯑꯣ
ꯑꯗꯨꯒꯤ ꯑꯗꯨꯅ ꯅꯨꯄꯤꯒꯤ ꯃꯈꯨꯠꯇꯣ ꯐꯖꯕ
ꯑꯣ ꯑ
ꯀꯥ ꯄꯣꯏꯟ ꯇꯦꯠ ꯑꯣꯏꯔꯒ ꯄꯨꯔꯥ ꯍꯣꯏ
ꯎꯝ ꯐꯖꯌꯦ ꯍꯥꯏꯒꯗꯕꯅꯦ ꯅꯨꯄꯤꯒꯤ ꯈꯨꯠ ꯃꯥꯂꯦ ꯍꯥꯏ
ꯃꯥꯁꯨ ꯌꯥꯝ ꯁꯦꯇꯤꯁꯐꯥꯏ ꯑꯣꯏꯅ ꯆꯠꯈ꯭ꯔꯦ
ꯑꯣ
ꯖꯔꯦ ꯑꯩꯒ ꯏꯁꯇꯥꯐ ꯑꯃ ꯑꯩꯅꯗꯤ ꯀꯩꯅꯣ ꯇꯧꯋꯦ ꯃꯥꯒꯤ ꯑꯗꯣ ꯌꯥꯝ ꯐꯖꯅ ꯇꯥꯎꯗꯦ ꯍꯥꯏꯕꯗꯤ ꯑꯩ ꯏꯊꯟꯇꯗ
ꯐꯖꯑ ꯍꯥꯏꯕ꯭ꯔꯥ
ꯍꯣꯏ ꯑꯁꯦꯡꯕꯒꯤ
ꯀꯥꯏ ꯃꯆꯨ ꯇꯥꯏꯕ꯭ꯔꯣ
ꯄꯤꯅꯦꯕꯤ ꯄꯤ ꯍꯩꯅꯤꯡ ꯌꯥꯎꯕꯀꯣ ꯃꯇꯣꯟꯗ ꯋꯥꯏꯠ ꯊꯥꯕꯗꯣ ꯐ꯭ꯔꯦꯟꯁ ꯉꯧꯔꯣ ꯉꯦ
ꯉꯥꯎꯔꯗꯤꯀꯣ ꯃꯆꯨ ꯂꯣꯏꯅꯃꯛ ꯄꯥꯛꯄꯅꯦ
ꯗ ꯊꯕ ꯀ ꯃꯥ ꯃꯁꯛꯁꯨ ꯐꯖꯕ
ꯎꯝ ꯉꯥꯎꯔꯗꯤ ꯄꯛꯇꯕ ꯈꯛꯇꯅꯦ ꯇꯃꯦ ꯏꯗꯁꯨꯣ ꯁꯥ ꯌꯥꯝ ꯂꯩꯕ꯭ꯔꯥ ꯍꯥ ꯍ ꯇꯣꯕꯤꯅ ꯍꯝ ꯇ ꯑꯗꯨ ꯁꯥꯎꯕꯒ ꯑ ꯐ ꯀꯔꯤ ꯍꯥꯏꯕ ꯑꯩꯅ ꯑꯩꯅ ꯍꯥꯏꯕꯗꯕꯅꯤ ꯑ ꯑꯩꯅ ꯍꯥꯏꯕꯗꯣ ꯑꯁꯨꯝꯅꯤ ꯅꯪꯒꯤ ꯑꯦꯛꯁꯦꯟꯗꯤ ꯌꯥꯔꯦ ꯀꯅꯥꯔ ꯍꯥꯏꯕꯗꯣ
ꯑꯗꯨꯦꯕꯤ ꯂꯥꯛꯑꯦ ꯑꯗꯨꯕꯤ ꯂꯥꯛꯑꯦ
ꯑ ꯇꯥꯏꯒ ꯋꯥꯉ ꯑꯒ꯭ꯔꯣ ꯎꯃꯉ ꯑꯣꯏ ꯆꯣ ꯐꯣꯡꯗꯗꯤ ꯇꯥꯎꯕ ꯅꯨꯡꯉꯥꯏꯌꯦ ꯑꯩꯅ ꯅ ꯂꯥꯟꯅ ꯍꯥꯏꯔꯁꯨ ꯃꯥꯗꯤ ꯁ ꯅꯣꯛꯇꯦ ꯑꯗꯨꯒꯤ
ꯑꯔ
ꯎꯝ ꯇꯟꯖꯤ ꯅꯗꯤ ꯀꯣ ꯑꯩꯅ ꯉꯥꯅ ꯍꯥꯏꯔꯗꯤ ꯅꯣꯛꯄ ꯅꯣꯛꯄꯅ ꯔꯦꯗꯤꯗ ꯂꯩꯌꯦ ꯃꯥꯗꯤ
ꯍꯣꯏ ꯆꯥꯔꯁꯦ
ꯍꯥꯍꯥꯍꯥꯍꯥꯍ ꯍ
ꯐꯦꯟ ꯀ
ꯗꯦꯕꯤꯗꯣ ꯑꯦꯛꯁꯔꯁꯥꯏꯖ ꯌꯥꯝ ꯇꯥꯎꯔꯣ ꯍꯥꯏꯌꯦ ꯃꯥꯗꯣ ꯌꯥꯝ ꯅꯨꯡꯉꯥꯏꯈ꯭ꯔꯦ
ꯃꯤ ꯃꯤꯒꯤ ꯑꯄꯥꯝꯕꯅꯤ ꯑꯩꯅ ꯇꯧꯅꯤꯡꯕ
ꯅꯣꯏꯕꯨꯗꯤ ꯐꯖꯗꯦꯅ ꯀꯥꯡꯕꯅ ꯈꯔ ꯐꯥꯏꯌꯦꯅ
ꯑ ꯇ ꯍꯧꯖꯁꯅꯨ
ꯌꯣꯁꯨ ꯊꯥꯛꯀꯅꯨ ꯍꯥꯏꯌꯣ ꯅꯤꯁꯥ ꯇꯣꯛꯈ꯭ꯔꯣ ꯍꯥꯏꯌꯣ ꯑꯥꯔꯃꯤ ꯑꯥꯔꯃꯤ ꯖꯣꯏꯟ ꯇꯧꯅꯤꯡꯉꯗꯤ ꯑꯩꯗ ꯑꯩ ꯈꯣꯟ ꯇꯥꯗꯤ ꯀꯣꯃꯥ
ꯑꯥꯎ ꯃꯥ ꯃꯊꯛ ꯑꯃꯨꯛꯀꯥꯈ꯭ꯔꯦ ꯍꯒꯦꯅ
ꯆꯥꯛ ꯆꯥꯅꯤꯡꯉꯥꯏ ꯂꯥꯛꯄ꯭ꯔꯥ
ꯑꯣꯏ ꯑꯩꯅ ꯋꯥꯔꯤ ꯁꯥꯕꯗꯨꯗꯤ ꯃꯥ ꯁꯥꯎꯔꯦ
ꯎꯝ ꯑꯩꯉꯣꯟ ꯑꯩꯉꯣꯟꯗꯅꯦ ꯈꯪꯕ꯭ꯔꯥ ꯃꯥꯗꯣ
ꯎ ꯈꯪꯉꯝꯃꯅꯤ
ꯑꯝ ꯋꯥ ꯑꯝꯇ ꯍꯥꯏꯗꯤꯀꯣ ꯈꯪꯉꯤꯁꯨ ꯆꯥꯎꯣꯏ ꯂꯈꯣꯏꯦ ꯑꯦ ꯅꯪꯒꯤ ꯐꯪ ꯐꯪ ꯃꯐꯪ ꯐꯥꯡ ꯍꯥꯏꯕ꯭ꯔꯥ
ꯍꯣꯏ
ꯆꯃ ꯑꯗꯣ
ꯌꯥꯝ ꯆꯥꯎꯔꯦ ꯑꯌꯦꯌꯦ ꯆꯥꯕ ꯊꯛꯄꯁꯤꯗꯤ ꯑꯔꯣꯏꯕꯅꯤ ꯐꯖꯅ ꯆꯥꯏ ꯍꯥꯏ
ꯎꯝ ꯍꯣꯏ ꯁꯛ ꯐꯖꯅ ꯐꯥꯔ ꯆꯥꯔꯤ ꯍꯥꯏ ꯌꯥꯏꯐꯔꯦ
ꯑꯍ ꯑꯩꯈꯣꯏ ꯕꯥꯒꯤ ꯐ꯭ꯔꯦꯟꯅ ꯑꯦ ꯁꯤꯒꯤ ꯍꯨꯏꯗꯤ ꯃꯈꯣꯡ ꯆꯥ ꯕ ꯂꯩꯔꯔꯣꯏ ꯑꯗꯨꯗꯨꯅ
ꯍꯥꯥ
ꯃꯈꯣꯡꯗꯣ ꯆꯥꯕꯒ ꯂꯩ ꯔꯣꯏ ꯍꯥꯏꯌꯦ ꯇꯦꯟꯕꯒꯤ ꯃꯈꯣꯡ
ꯍꯣꯏ ꯑꯍꯤ ꯑ ꯍꯤ ꯍꯤ ꯍꯤ ꯍꯍ ꯆꯥꯕꯛ ꯍꯥꯏꯌꯦ ꯀꯥꯏꯅ
ꯅꯪꯒꯤ ꯑꯦꯛꯁꯇꯣ ꯑꯗꯨꯅꯁꯨ ꯍꯥꯏꯌꯦ ꯑꯦ ꯅꯪꯒꯤ ꯍꯨꯏꯗꯣ ꯃꯈꯣꯡ ꯑꯥ ꯆꯥꯕ ꯀꯥꯟꯗ ꯃꯈꯣꯡꯗꯣ ꯐꯪꯉꯗꯤ ꯑꯩ ꯇꯣꯛꯈ꯭ꯔꯅꯤ ꯍꯥꯏꯌꯦ
ꯍꯍ ꯍꯍ ꯍꯍ ꯑ ꯍꯥ ꯍꯥ ꯍꯥ ꯍꯍ ꯆꯥꯕ ꯈꯥꯛꯇ ꯋꯥ ꯍꯥꯏꯌꯦ
ꯎꯍꯨꯝ ꯍꯨꯝ
ꯑ ꯍꯤ ꯍꯤ ꯑꯩꯗꯤ ꯗꯣꯛ ꯇꯤ ꯇꯦ ꯑ ꯍꯧꯗꯣꯡ ꯍꯧꯗꯣꯡꯗꯤ ꯄꯥꯝꯃꯤ ꯗꯣꯛ ꯇꯤ ꯃꯣꯠꯄꯅꯤꯅ ꯃꯣꯠ ꯃꯣꯠꯂꯦ ꯑꯗꯨ ꯍꯤ ꯍꯨ ꯄꯥꯝꯗꯦ ꯎꯝ ꯍꯧꯗꯣꯡꯅ ꯍꯦꯟꯅ ꯄꯥꯝꯃꯦꯕ ꯅꯨꯡꯁꯤꯗꯤ ꯅꯨꯡꯁꯤꯌꯦ ꯍꯦꯟꯅ ꯗꯣꯛꯇꯨꯅ ꯑꯗꯨꯒꯤ ꯍꯧꯗꯣꯡꯗꯤ ꯈꯔ ꯁꯦꯡꯉꯤꯅ ꯊꯨꯟ ꯕꯦꯝꯕꯨ ꯁꯨꯠ ꯑꯣꯐꯔ ꯇꯧꯕꯤꯕ ꯅꯨꯄꯤ ꯍꯜꯂꯛꯑꯦ ꯑꯃꯨꯛ
ꯎꯁꯣꯏ ꯑꯣꯁꯣꯏ
ꯎꯁ ꯍꯣꯏ ꯀꯥꯎꯑꯦ ꯅꯦ ꯍꯨꯔꯦꯟ ꯎꯁꯣꯏ ꯃꯦꯃꯣꯔꯤꯁꯦ ꯌꯥꯗꯦ
ꯎꯁꯣꯏ
ꯍꯣꯏ ꯃꯦꯡꯒꯣꯗꯨꯁꯨ ꯀꯥꯎꯈ꯭ꯔꯦ ꯑꯃꯨꯛ ꯎ ꯁꯣꯏ ꯍꯣꯏ ꯆ ꯃꯨꯛ ꯀꯥꯎꯔꯦ ꯑꯩ ꯊꯝꯈ꯭ꯔꯦꯀꯣ
ꯍꯥꯥ ꯍꯣ ꯍꯣꯏ ꯑꯣꯀꯦ ꯑꯣꯀꯦ ꯕ ꯕꯥꯏ ꯆꯥꯛ ꯆꯥꯔꯒꯦ ꯑꯩꯁꯨ ꯎꯝ